ꯍꯜꯂꯣ
ꯆꯥꯛ ꯆꯔꯕ꯭ꯔ
ꯑꯍꯦ ꯑꯍꯦ ꯍꯧꯖꯤꯛꯅ ꯆꯥꯕ ꯂꯣꯏꯔꯦ ꯅꯪꯒꯤ ꯃꯤꯁꯀꯣ ꯂꯩꯏꯔꯝꯃꯦ
ꯐꯠꯇꯕꯗꯨꯒꯤ
ꯑꯁ ꯑꯩꯗꯣ ꯍꯣꯏ ꯑꯩ ꯍꯣꯏ ꯑꯩꯗꯣ ꯗꯇꯥꯁꯨ ꯑꯣꯐ ꯇꯧꯕꯀꯣ ꯗꯇꯥ ꯑꯣꯟ ꯇꯧꯔꯤ ꯈꯪꯒꯗꯕ ꯑꯗꯨꯒꯤ ꯅꯨꯡꯉꯥꯏꯔꯤꯕꫭ
ꯍ ꯑꯗꯨꯝ ꯅꯨꯡꯉꯥꯏ ꯑꯗꯨꯝ ꯅꯨꯡꯉꯥꯏꯔꯤꯗ ꯏ ꯀ ꯍꯥꯏꯖꯤꯒꯤꯇ ꯂꯅ ꯈꯗꯤ ꯃꯤꯒꯤ ꯃꯤꯅꯥꯏ ꯑꯣꯏꯔ ꯂꯩ
ꯑꯗꯨ ꯑꫭꯏꯔꯁꯨ ꯇꯨꯂꫭꯞ ꯆꯥꯏꯃꯥ ꯅꯪ ꯅꯦꯛꯁ ꯏꯔꯁꯨ ꯈꯣꯠ ꯈꯣꯠꯈꯩꯕ ꯑꯅꯤꯁꯨ ꯃꯤꯅꯥꯏ ꯑꯣꯏꯕ ꯂꯥꯛꯈ꯭ꯔꯅꯤ
ꯀꯩꯅꯣꯗꯤ ꯆꯠꯄ ꯅꯨꯡꯉꯥꯏꯕ꯭ꯔꯣ
ꯇꯤꯆꯔꯁ ꯁꯟꯗꯦ ꯁꯟꯗꯦ ꯈ ꯆꯠꯄꯒꯤ ꯑꯗꯨꯝ ꯌꯥꯏ ꯍꯣꯏ ꯗꯤꯁ ꯃꯟꯠꯒꯤꯗꯤ ꯆꯠꯂꯔꯣꯏ ꯅꯦꯛꯁ ꯋꯤꯛ ꯅꯦꯛꯁ ꯃꯟꯠ ꯑꯃꯨꯐꯛ ꯆꯠꯀꯅꯤ ꯁꯟꯗꯦ ꯑꯅꯤ ꯀ꯭ꯂꯥꯁ ꯆꯠꯂꯣꯏ ꯁꯨꯇꯤ ꯂꯩꯇꯦ ꯆꯠꯅꯤꯡꯉꯕ ꯇꯜꯂꯦꯕ ꯎꯝ
ꯎ ꯀꯩꯀꯩ ꯇꯥꯛꯄꯗꯨꯗ
ꯑꯁ ꯀ꯭ꯔꯤ ꯔꯃꯤ ꯇꯩꯒꯤꯔꯥꯥꯏꯝꯁ ꯀꯥ ꯀꯔꯤ ꯀꯔꯤꯔ ꯌꯝꯅ ꯅꯤꯡꯕ ꯏꯪꯂꯤꯁꯀꯤꯁꯨ ꯃꯣꯏꯒꯤ ꯏꯁꯩꯗ ꯇꯨ ꯂꯩꯇꯦ ꯀꯔꯤꯔ ꯔꯦꯞꯁꯨ ꯃꯥꯟꯕꯒꯨꯝ ꯇꯧꯋꯦ ꯍꯣꯏ ꯔꯦꯞꯁꯨ ꯃꯥꯟꯕꯒꯨꯝ ꯇꯧ ꯄꯣꯏꯟꯁꯨ ꯃꯥꯟꯕꯒꯨꯝ ꯇꯣ ꯍꯣꯏꯗꯤ ꯑꯗꯨꯝ ꯅꯣꯛ ꯅꯣꯛꯂꯒ ꯑꯃꯨꯛ ꯂꯥꯛꯀꯅꯦ
ꯍꯣꯏ ꯊꯕꯣꯛ ꯃꯐꯝꯗꯨꯅꯦ ꯀꯔꯤ ꯑꯦꯟꯁꯥꯡ ꯆꯥꯕ꯭ꯔꯥꯅꯦ
ꯉꯁꯤꯁꯦ ꯑꯁ ꯃꯥꯏꯔꯦꯟ ꯃꯅꯥ ꯊꯣꯡꯉꯤꯅꯦ ꯆꯃꯕꯒꯤ ꯍꯥꯎꯇ꯭ꯔꯦ ꯅꯣꯏꯗꯤ ꯃꯄꯥꯟ ꯂꯩꯕꯅꯤꯅ ꯍꯥꯎꯅꯤ ꯆꯥꯅꯤꯡꯈ꯭ꯔꯝꯒꯅꯤ ꯑꯩꯈꯣꯏꯗꯤ ꯄꯦꯜꯂꯦ
ꯄꯥꯛ ꯆꯥꯕ ꯐꯪꯉꯝꯃꯣꯏꯗ ꯃꯩꯔꯦꯟ ꯃꯅꯥꯒꯨꯝꯗꯨꯗꯤ
ꯐꯩ ꯁꯤꯏꯅꯤ ꯀꯜꯂꯣꯅ ꯇꯤ ꯍꯂꯅ
ꯍꯇꯤ ꯌ
ꯍꯣꯏ ꯅꯨꯡꯇꯤꯒꯤ ꯌꯣꯟꯅꯦ ꯕꯂꯣꯏ ꯄꯥꯏ ꯃꯅꯥꯁꯨꯈ꯭ꯔ ꯀ꯭ꯔꯤ ꯀ꯭ꯔꯤꯅꯣ ꯌꯣꯟꯒꯅꯤ
ꯑꯦ ꯎꯝ ꯆꯥꯡ ꯁꯦ ꯍꯥꯏꯅ ꯄ꯭ꯂꯥꯟ ꯇꯧꯕꯅꯤꯅꯦ ꯑꯗꯨ ꯈꯪꯗꯦ ꯀꯃꯥꯏꯅ ꯇꯧꯁꯤꯔ
ꯅꯦꯛꯁ ꯌꯔ ꯆꯪꯉꯨ ꯁ꯭ꯀꯨꯜ ꯑꯃ ꯁꯥꯏ ꯍꯥꯏꯅ ꯉꯥꯛꯇꯟ ꯑꯩꯈꯣꯏꯒꯤ ꯃꯅꯥꯛꯇ ꯕꯤꯜꯗꯤꯡ ꯁꯥꯔꯤ ꯍꯥꯏꯗꯣ ꯅꯦꯛꯁ ꯏꯌꯥꯔ ꯂꯣꯏꯒꯅꯤ ꯍꯥꯏꯗꯨꯗ ꯆꯪꯕ ꯌꯥꯔꯦ
ꯑꯩꯈꯣꯏꯒꯤ ꯅꯣꯔꯠ ꯏꯁ ꯅꯣꯔꯠ ꯏꯁ ꯑꯣꯂꯝ ꯇꯤꯆꯔ ꯍꯈꯣꯏ ꯂꯧꯒꯦ ꯍꯥꯏꯕ꯭ꯔꯅꯦ ꯑꯗꯨꯗ
ꯈꯪꯗꯦ
ꯑ
ꯎꯪꯒꯅꯤ ꯍꯥꯏ
ꯄꯁꯨ ꯌꯥꯏ ꯍꯣꯏ ꯎꯝ ꯍꯣꯏ ꯃꯣꯏꯒꯤ ꯀꯩꯅꯣ ꯃꯣꯏꯅ ꯐꯖꯅ ꯇꯧꯕꯤꯔꯗꯤ ꯑꯩꯈꯣꯏꯕꯨꯁꯨꯕ ꯀꯥꯎꯕ ꯌꯥꯏ ꯑꯗꯨꯕꯨ ꯐꯖꯅ ꯇꯧꯗ꯭ꯔꯗꯤ ꯂꯥꯟꯅꯈꯥꯡ ꯀꯥꯎꯒꯦꯔꯥ ꯀꯥꯎꯔꯣꯏꯔꯥ
ꯎꯦꯗꯦꯗ ꯃꯥ ꯊꯥꯟꯗꯤ ꯁꯦꯂꯔꯤ ꯇ꯭ꯋꯦꯟꯇꯤ ꯋꯥꯟ ꯆꯥꯔꯦ ꯍꯥꯏꯌꯦ
ꯍꯣꯏ ꯇ꯭ꯋꯦꯇꯤ ꯋꯥꯟꯅꯤ ꯅꯨꯡꯉꯥꯏꯔꯦ ꯍꯣꯏ ꯃꯣꯏꯗꯤ ꯑꯦꯀꯣꯃꯣꯗꯦꯁꯟꯁꯨ ꯐ꯭ꯔꯤ ꯄꯤ ꯄꯤꯕ ꯑꯗꯨꯒ ꯀꯩꯅꯣ ꯆꯨꯔꯥꯛꯀꯨꯝꯕ ꯀꯩꯅꯣꯁꯨ ꯌꯥꯝ ꯍꯥꯎꯇꯕ ꯅꯠꯇꯦꯕ ꯃꯣꯏꯒꯤꯗꯤ ꯅꯨꯡꯇꯤꯒꯤ ꯏꯁꯥ ꯄꯤꯌꯦ ꯍꯥꯏ
ꯑꯣ ꯑꯗꯨꯅꯦ ꯑꯗꯨꯗꯤ ꯌꯥꯝ ꯅꯨꯡꯉꯥꯏꯒꯅꯤ
ꯑꯝ ꯍꯣꯏ
ꯁꯦꯕꯦꯡꯁꯨ ꯊꯣꯛꯀꯅꯤꯡꯕ ꯃꯔꯣꯛ ꯅꯨꯪꯉꯥꯏꯔꯗꯤ ꯁ ꯀꯅꯥꯅ ꯈꯪꯉꯤ ꯄ꯭ꯔꯣꯄꯔꯇꯤ ꯂꯥꯛꯄꯗꯤ ꯑꯣꯜꯂꯗꯤ ꯆꯍꯤ ꯑꯃ ꯑꯅꯤꯒꯨꯝꯕ ꯇꯧꯔꯒ ꯃꯔꯨꯞ ꯊꯍꯔꯒ ꯑꯥ ꯗꯦꯍꯤ ꯁꯥꯏꯠꯇ ꯃꯅꯥꯂꯤꯔꯥ ꯀꯔꯤꯔꯥ ꯑꯗꯨꯝ ꯑꯁ ꯆꯥꯈ꯭ꯔꯦ ꯀ ꯈꯪꯗꯦ ꯀꯣꯏꯕ ꯆꯠꯄ ꯌꯥꯔꯦ
ꯍꯣꯏ ꯀꯣꯏꯕ ꯆꯠꯄ ꯌꯥꯏꯌꯦ ꯑꯩꯈꯣꯏꯁꯨ ꯑꯗꯨꯝ ꯄ꯭ꯂꯥꯟ ꯇꯧꯕꯅꯤꯅꯦ ꯏꯕꯥꯅꯤꯁꯨ ꯑꯗꯨꯝ ꯀꯩꯅꯣ ꯌꯧꯕ ꯀꯥꯟꯗ ꯍꯅ ꯑ ꯀꯥꯏꯅꯣ ꯇꯥꯃꯤꯜꯗ ꯂꯩꯕ ꯀꯥꯟꯗꯀꯣ ꯆꯠꯁꯦ ꯁꯨꯃꯥꯏ ꯁꯨꯃꯥꯏꯅ ꯇꯧꯁꯦ ꯑꯗꯨꯃꯥꯏꯅ ꯇꯧꯁꯦꯅ ꯄ꯭ꯂꯥꯟ ꯂꯣꯏ ꯂꯣꯏꯔꯒ ꯂꯥꯁꯇ ꯑꯣꯏꯗ꯭ꯔꯦ ꯎꯝ
ꯏꯄꯥꯏ ꯂꯩꯇ꯭ꯔꯦ
ꯑꯗꯨꯅꯦꯛ ꯅꯥꯅꯣ ꯀꯣ ꯇ ꯑꯦ ꯑꯥꯏ ꯁꯤꯗ ꯍꯣ ꯑꯗꯨꯒꯤ ꯄꯥꯏꯕ ꯌꯥꯗꯦ ꯀꯔꯤ ꯇꯧꯕ꯭ꯔꯥ ꯍꯥꯏꯅ ꯅ ꯅꯠꯇꯕ ꯑꯣꯐꯂꯥꯏꯟ ꯍꯣꯏ ꯁꯤꯗ ꯇꯧꯔ ꯑꯗꯨꯗꯤ ꯌꯥꯗꯦꯕꯥ ꯑꯗꯨꯝ ꯄ ꯁꯅꯦ ꯍꯥꯏ ꯑꯁꯤ ꯑꯩꯈꯣꯏ ꯃꯅꯥꯛꯇ ꯁꯥꯗ ꯂꯩꯕꯅꯤꯕ ꯀꯔꯤꯒꯤꯔꯥ ꯈꯪꯗꯦ ꯑꯩ ꯃꯉꯣꯟꯗ ꯈꯔ ꯀꯨꯝꯃꯒ ꯍꯟꯒꯦꯁꯨ
ꯎꯝ
ꯇꯎꯕ꯭ꯔꯥ ꯍꯥꯏꯗꯗꯣ
ꯀꯅꯥ ꯀꯅꯥ ꯂꯩꯕꯣ ꯍꯧꯖꯤꯛꯀꯥꯟꯒꯤꯅ
ꯑꯦ ꯉꯥꯏꯗꯤ ꯆꯥꯛ ꯆꯥꯈ꯭ꯔꯕ꯭ꯔꯣ
ꯑꯩ ꯆꯥꯗ꯭ꯔꯤꯌꯦ ꯗꯨꯀꯥꯟꯗꯅꯦ ꯄꯨꯡ ꯅꯥꯏꯟ ꯅꯥꯏꯟ ꯊꯥꯔꯇꯤ ꯐꯥꯎ ꯂꯩꯒꯅꯤ ꯁꯤꯗ
ꯑꯣ ꯌꯥꯏꯅꯥ
ꯎꯝ ꯃꯄꯨ ꯂꯥꯛꯇ꯭ꯔꯤ ꯐꯥꯎ ꯉꯥꯏꯒꯅꯤ ꯑꯗꯨ ꯃꯄꯨ ꯂꯥꯛꯑꯗꯤ ꯌꯨꯝ ꯆꯠꯂꯅꯤ
ꯑꯣ
ꯃꯔꯛ ꯃꯔꯛꯇꯗꯤ ꯕꯔꯣ ꯐꯥꯎꯕꯁꯨ ꯐꯝꯕ ꯃꯇꯝ ꯂꯩꯇꯦ
ꯑꯁ ꯁꯤꯠ ꯄ꯭ꯔꯅꯦ
ꯌꯥꯝ ꯁꯤꯠꯄꯗꯤ ꯑꯣꯏꯗꯦ ꯑꯗꯨꯕꯨ ꯑꯗꯨꯝ ꯚꯔꯣ ꯐꯥꯎꯒꯨꯝꯕ ꯑꯗꯨꯝ ꯀꯩꯅꯣ ꯇꯧ
ꯃꯦꯡꯒꯣꯒꯨꯝꯕꯗꯤ ꯌꯥꯝ ꯂꯩꯕ꯭ꯔꯣ
ꯑꯗꯨꯝ ꯌꯣꯟꯗꯤ ꯌꯣꯜꯂꯦ ꯑꯗꯣ ꯌꯥꯝ ꯍꯣꯡꯕꯗꯤ ꯑꯣꯏꯗꯦ ꯍꯟꯗ꯭ꯔꯦꯠ ꯀꯦꯖꯤꯗ ꯍꯟꯗ꯭ꯔꯦꯠ ꯇ꯭ꯋꯦꯟꯇꯤ ꯍꯟꯗ꯭ꯔꯦꯠ ꯐꯤꯐꯇꯤ ꯑꯗꯨꯝ ꯌꯣꯜꯂꯦ
ꯑꯁ ꯁꯤꯗꯗꯤ ꯑꯥ ꯃꯄꯥꯟꯗꯒꯤ ꯄꯨꯔꯛꯄꯗꯣ ꯃꯄꯥꯟꯗꯒꯤ ꯄꯨꯔꯛꯄ ꯄꯥꯥꯏꯗꯣ ꯁꯤꯗ ꯃꯦꯡꯒꯣꯗꯣ ꯀꯦꯖꯤꯗ ꯑꯩꯠꯇꯤ ꯑꯗꯨꯝ ꯌꯣꯜꯂꯦ ꯍꯣꯡꯉꯦ ꯑꯗꯨ ꯄꯩꯁꯥ ꯂꯩꯇꯦ ꯆꯥꯅꯤꯉꯥꯏ
ꯑ ꯍꯤ ꯍꯤ
ꯇꯨꯒꯤ ꯑꯁ ꯃꯊꯥ ꯁꯥꯔꯤꯅꯤꯅꯦ ꯍꯣꯡꯕꯁꯨ ꯄꯩꯁꯥ ꯂꯩꯇꯕꯒꯤ ꯎꯄꯥꯏ ꯂꯩꯇꯦꯕ
ꯇꯤꯡꯕꯅꯦ ꯄꯩꯁꯥ ꯌꯝꯅꯥ
ꯄꯩꯁꯅꯦ ꯑꯦꯕꯔ꯭ꯤ ꯊꯤꯡ ꯏꯁꯣꯔꯒꯤ ꯅꯦꯛꯁꯇꯨ ꯃꯊꯪ ꯏꯁꯣꯔꯒꯤ ꯃꯊꯪꯗꯤ ꯄꯩꯁꯥꯅꯤ ꯎꯝ
ꯍꯣꯏ ꯂꯩꯕ ꯃꯐꯝꯗꯗꯤ ꯄꯣꯠ ꯌꯥꯝ ꯇꯥꯡꯉꯦ ꯈꯪꯗꯦ ꯀꯩ ꯇꯧꯕꯒꯦꯔꯥ
ꯄꯥꯕꯩꯅꯦꯒ ꯄꯥꯕꯩꯅꯦꯒ ꯆꯝꯝꯕꯅ ꯑꯣ ꯃꯥꯁꯨ ꯃꯥꯒꯤ ꯀꯥꯖꯤꯟꯒ ꯃꯕꯥꯅꯤ ꯈꯛꯇ ꯂꯩ ꯍꯥꯏꯕꯅꯤ
ꯑ ꯍꯣꯏ ꯑꯩꯈꯣꯏꯗꯗꯤ ꯋꯥꯟ ꯇ꯭ꯋꯦꯟꯇꯤ ꯇꯤ ꯄꯤꯌꯦꯕꯥꯀꯣ ꯍꯈꯣꯏꯒꯤ ꯀꯩꯅꯣ ꯅꯣꯔꯠ ꯔꯣꯝꯗꯗꯤ ꯑꯩꯠꯇꯤ ꯑꯩꯠꯇꯤ ꯈꯛꯇꯅꯤ ꯍꯥꯏꯌꯦ
ꯑꯣ ꯌꯥꯝ ꯍꯣꯡꯉꯦ ꯅꯥ
ꯑꯗꯨꯅꯦ ꯑꯗꯨꯒꯤ ꯃꯥꯅ ꯑꯩꯈꯣꯏꯗꯗꯤ ꯎ ꯅꯣꯔꯠ ꯏꯁꯀꯤ ꯗꯨꯀꯥꯟ ꯌꯥꯝꯎꯃꯤꯅ ꯑꯗꯨꯒꯤ ꯆꯤꯔꯥ ꯔ ꯐꯣꯡꯄ ꯄꯨꯨꯔꯥ ꯑꯣ ꯃꯥꯒꯤꯦ ꯗꯃꯛ ꯑꯗꯨ ꯑꯩꯒꯤꯗꯃꯛ ꯏꯁꯄꯦꯁꯤ ꯅꯨꯗꯜꯁ ꯄꯨꯔꯛ
ꯑꯣ ꯑꯦꯛꯆꯦꯟꯁ ꯇꯧꯕ ꯌꯥꯏ ꯁꯤꯔꯥꯔꯈꯣꯡꯗꯣ ꯁꯤꯔꯥꯔꯈꯣꯡꯗꯣ ꯌꯣꯟꯕ꯭ꯔꯥ ꯅꯣꯏ ꯑꯩ ꯁꯤꯗ ꯀꯩ
ꯌꯣꯟ ꯔꯝꯕꯩ ꯌꯥꯏ ꯇꯥꯡꯈꯨꯜꯒꯤ ꯗꯨꯀꯥꯟ ꯌꯥꯝꯕꯅꯤꯅꯀꯣ ꯌꯣꯜ ꯂꯝꯕ ꯌꯥꯏ ꯑꯩ ꯌꯦꯡ ꯌꯦꯡꯕꯗꯤ ꯌꯦꯡꯕꯤꯗ꯭ꯔꯤ ꯑꯗꯨꯕꯨ
ꯎꯝ ꯐꯟ ꯉꯁꯥꯏ ꯍꯣꯟ ꯀꯕꯅꯤꯁꯨ ꯅꯍꯥꯟꯗ꯭ꯔ ꯗꯦꯜꯂꯤ ꯆꯠꯂꯝꯗꯥꯏꯗ ꯑꯩꯈꯣꯏꯗꯣ ꯑꯣꯛꯁꯥ ꯑꯀꯪꯕꯒ ꯐꯤꯔꯥ ꯂꯀꯣꯡꯒꯤ ꯍꯥꯞꯄꯒ ꯆꯥ ꯊꯣꯡꯉꯒ ꯆꯥꯏꯕ ꯋꯦꯗꯔꯁꯤꯒ ꯑꯗꯨ ꯑꯁ ꯍꯣꯅꯝ ꯆꯥꯅꯤꯡꯉꯦ ꯍꯥꯏꯔꯛꯄ ꯑꯁ ꯑꯩꯁꯨ ꯌꯥꯝ ꯆꯥꯅꯤꯡꯂꯛꯄꯅꯤꯗ
ꯍꯣꯟ ꯑ ꯍꫭꯟ ꯏꯕꯅꯤꯁꯨ ꯑꯗꯨꯒꯤ ꯋꯥꯔꯤꯗꯣ ꯉꯁꯥꯏ ꯂꯤꯌꯦ ꯑꯗꯣ ꯌꯥꯝ ꯍꯥꯎꯕ ꯃꯥꯜꯂꯦ
ꯍꯥꯎꯋꯦ ꯎꯁꫭꯏ ꯑꯦꯛꯁ ꯏꯟꯁꯥꯡ ꯑꯃ ꯑꯦꯛꯁꯇ꯭ꯔꯥꯁꯨ ꯎꯁꯣꯏꯒꯤ ꯑꯃꯨꯛ ꯊꯣꯡꯕ ꯀꯣ ꯑ
ꯑ ꯍꯥꯎꯕꯅꯤ ꯎꯁꫭꯏ
ꯑꯁꯤ ꯅꯪꯒꯤꯁꯦ ꯕꯦꯔꯤꯐꯤꯀꯦꯁꯟ ꯀꯔꯤ ꯀꯔꯥ ꯂꯣꯏ ꯂꯣꯏꯈ꯭ꯔꯕ꯭ꯔꯥ
ꯚꯦꯔꯤꯐꯤꯀꯦꯁꯟꯗꯤ ꯂꯣꯏꯈ꯭ꯔꯦ ꯍꯣꯏ ꯑꯗꯣ ꯑꯪ ꯀꯩꯅꯣ ꯑꯩꯈꯣꯏꯒꯤ ꯌꯨ ꯄꯤ ꯑꯥꯏ ꯅꯝꯕꯔꯒꯨꯝꯕ ꯀꯩꯅꯣ ꯍꯥꯞꯄꯗꯨꯗꯤ ꯌꯥꯗ꯭ꯔꯤꯌꯦ
ꯑꯣ ꯑꯣ ꯁꯤ ꯑꯃ ꯑꯅꯤ ꯑꯍꯨꯝ ꯀꯣꯜ ꯇꯧꯔꯗꯤ ꯎꯝ ꯌꯥꯔꯅꯤ ꯅꯪ ꯑꯗꯨꯝ ꯄꯦꯃꯦ ꯃꯔꯛ ꯃꯔꯛꯇ
ꯑꯣ ꯗꯨ ꯑꯗꯨ ꯅꯝꯃ ꯗꯤ ꯀꯩꯅꯣ ꯇꯧꯕ꯭ꯔꯥꯅꯦ
ꯎꯝ ꯑꯗꯨꯝ ꯅꯝꯃꯗꯤ ꯀꯔꯤ ꯍꯥꯏꯕ꯭ꯔꯥ ꯅꯪ ꯄꯦꯃꯦꯟꯒꯤ ꯌꯨ ꯄꯤ ꯑꯥꯏꯒꯤꯔ ꯕꯦꯡ ꯑꯦꯀꯥꯎꯟꯒꯤꯔ ꯆꯪꯕꯒꯤ ꯑꯣꯞꯁꯟ ꯄꯤꯒꯅꯤꯕ
ꯑꯥ
ꯄꯦꯃꯦꯟꯗ ꯑꯗꯨꯝ ꯃꯔꯛ ꯃꯔꯛ ꯑꯗꯨꯝ ꯅꯝꯃꯣ
ꯂꯨꯄꯥ ꯑꯅꯤ ꯐꯥꯎ ꯂꯩꯇꯕ ꯌꯥꯗꯦ ꯍꯥꯏꯅ ꯊꯣꯛꯑꯦꯅ ꯀꯩꯅꯣꯗ
ꯍꯣꯏ ꯑꯗꯨ ꯅꯪꯒꯤ ꯄꯦꯃꯦꯟ ꯌꯥ ꯌꯥ ꯈꯔ ꯅꯨꯃꯤꯠ ꯅꯦꯛꯁ ꯋꯤꯛꯀꯨꯝꯕꯗ ꯌꯥꯒꯗꯕ ꯃꯥꯜꯂꯦ
ꯑ ꯍꫭꯟ ꯍꯣꯟꯒꯤꯗꯤ ꯌꯥꯈ꯭ꯔꯦ ꯍꯥꯌꯦꯅꯥ
ꯈ꯭ꯋꯪꯒꯤꯗꯤꯡ ꯎꯝ ꯉ ꯉꯁꯤꯅ ꯌꯥꯔꯦ ꯍꯥꯏ ꯑꯩꯗꯤ ꯅꯍꯥꯟꯅ ꯌꯥꯈ꯭ꯔꯕ꯭ꯔꯥ ꯍꯥꯏꯔꯒ ꯃꯥꯒꯤꯗꯣ ꯁꯤ
ꯑꯗꯨ ꯌꯥꯕꯗꯣ
ꯑꫭ ꯑꯩꯗꯤ ꯀꯥꯎꯔꯒ ꯂꯩ ꯂꯩꯈ꯭ꯔꯕꯅꯦ ꯑꯗꯨ ꯅꯨꯄꯥ ꯑꯃꯗꯨꯅ ꯅꯪꯒꯤꯗꯣ ꯌꯥꯔꯦ ꯍꯥꯏꯅ ꯑꯃꯨꯛ ꯇꯦꯛꯁ ꯊꯥꯔꯛ
ꯑꯣ ꯑꯣ ꯑꯩꯁꯨ ꯑꯩꯁꯨ ꯑꯗꯨꯝ ꯀꯥꯎꯔꯒ ꯂꯩ ꯅꯦ ꯃꯥ ꯑꯩꯈꯣꯏꯒꯤ ꯀꯣꯑꯣꯔꯗꯤꯅꯦꯇꯔ ꯍꯥꯏꯕ꯭ꯔꯥ ꯃꯥꯅ ꯑꯉꫭꯟꯗꯁꯨ ꯑꯗꯨꯝ ꯔꯤꯃꯥꯏꯟ ꯇꯧꯕꯤꯕꯀꯣ
ꯎꯝ
ꯑꯗꯨꯅꯅꯦ ꯑꯩꯁꯨ ꯑꯗꯨꯝ ꯀꯥꯎ ꯀꯥꯎꯔꯒ ꯂꯩꯕꯅꯦꯕ ꯄꯥꯛ ꯄꯥꯏꯗꯕꯒꯤꯀꯣ
ꯍꯣꯏ ꯑꯗꯨꯝꯅꯦ
ꯅꯪ ꯈꫭꯟꯗꯁꯨ ꯀꯣꯜ ꯇꯧꯈ꯭ꯔꯕ꯭ꯔꯥ
ꯉꯁꯤ ꯃꯉꯥ ꯂꯛ ꯇꯩꯈ꯭ꯔꯦ ꯃꯥ
ꯍꫭꯔꯦꯟ ꯑꯃꯨ ꯇꯧꯋꫭ ꯑꯩꯁꯨ ꯇꯧ ꯂꯣꯏꯔꯒ
ꯌꯥꯒꯦꯔ ꯌꯥꯔ ꯑꯦꯔ ꯍꯪꯗꯦ
ꯌꯥꯒꯅꯤ ꯍꯥꯏ
ꯉꯁꯥꯏ ꯇꯧꯕ ꯀꯥꯟꯗ ꯌꯣꯔꯇꯥꯛꯁꯦ ꯏꯁꯇꯟ ꯍꯥꯏꯕ꯭ꯔꯥ ꯑꯗꯨꯝ
ꯑ ꯑꯗꯨ ꯑꯣꯏꯔꯁꯨ ꯑꯗꯨꯝ ꯀꯔꯤꯔꯥ ꯑꯣꯞꯁꯟꯒꯨꯝꯕ ꯄꯤꯕ꯭ꯔ ꯃꯣꯏ ꯃꯦꯠꯅꯤꯉꯥꯏ
ꯑꯣꯀꯦ ꯍꯥꯏꯕ꯭ꯔꯥ ꯀꯦꯟꯁꯦꯜ ꯍꯥꯏꯕ꯭ꯔꯥ ꯃꯥ ꯊꯣꯂꯥꯛꯀꯅꯤ
ꯑꯗꯣ ꯑꯁꯥꯟꯗ ꯑꯗꯨꯝ ꯇꯥꯎꯑꯣ ꯃꯇꯩꯥꯏ ꯃꯌꯦꯛꯇ ꯄꯤ
ꯑꯩ ꯃꯥꯇꯥꯏ ꯃꯌꯥꯏ ꯍꯥꯏꯩꯕꯅꯤ ꯅ ꯀꯣ ꯑꯗꯨꯕꯥꯇ ꯀꯥꯏꯅꯣ ꯀꯣꯜ ꯇꯧꯕꯒꯤ ꯃꯊꯛꯇ ꯇ꯭ꯔꯥꯟꯁꯀ꯭ꯔꯤꯞꯁꯟ ꯍꯥꯏꯅ ꯑꯃ ꯄꯤꯕꯗꯣ ꯎꯕꯔꯥ ꯑꯗꯣ ꯑꯗꯨꯗꯤ ꯀ꯭ꯔꯤ ꯇꯧꯅꯤ ꯍꯥꯏꯔꯣꯀꯣ
ꯈꯪꯗꯦ ꯑꯩꯁꯨ ꯁꯤ ꯇꯥꯛꯁꯇꯣ ꯂꯣꯏꯔꯒ ꯎꯝ ꯇꯥꯛꯁꯇꯣ ꯂꯣꯏꯔꯒ ꯑꯃꯨꯛ ꯁꯃꯤꯠ ꯇꯧꯒꯗꯕꯅꯤꯀꯣ ꯃꯊꯪ ꯃꯊꯛꯇ ꯂꯩꯕꯗꯨ
ꯑꯣ ꯑꯣ ꯎꯝ ꯅꯨꯃꯤꯠ ꯈꯨꯗꯤꯡ ꯃꯉꯥ ꯃꯉꯥꯔꯛ ꯇꯧꯒꯗꯕ꯭ꯔꯥ ꯅꯠꯇ꯭ꯔꯥ ꯀꯃꯥꯏꯅ ꯇꯧꯕ꯭ꯔꯥ
ꯑꯗꯣ ꯅꯨꯃꯤꯠ ꯅꯨꯃꯤꯒꯤ ꯃꯉꯥ ꯉꯥ ꯇꯧꯒꯗꯧ ꯃꯥꯜꯂꯦ ꯍꯣꯏ ꯅꯨꯪꯇꯤꯒꯤ ꯑꯗꯨ ꯑꯩꯗꯤ ꯑꯁ ꯀꯥꯎꯒꯟꯕꯅꯤꯅꯀꯣ
ꯎꯝ ꯈꯔꯥ ꯀꯩꯅꯣ ꯅꯪꯗꯤ ꯀꯌꯥ ꯆꯥꯡꯈ꯭ꯔꯕ꯭ꯔꯥ
ꯑ ꯇꯥꯒꯨꯝꯁꯥꯗꯦꯗꯥ ꯑꯃꯥ ꯀꯔꯤꯅꯥ ꯍꯦꯟꯅꯁꯨ
ꯈꯣꯟꯕꯨꯁꯨ ꯀꯣꯜ ꯇꯧꯔꯨꯀꯣ
ꯍꯣꯏ ꯍꯣꯏ
ꯍꯧꯖꯤꯛ ꯇꯧ ꯍꯧꯖꯤꯛ ꯇꯧꯈ꯭ꯔꯣ ꯎꯝ ꯍꯍꯍꯍ ꯍꯧꯖꯤꯛ ꯇꯧꯈ꯭ꯔꯣ ꯊꯝꯃꯦ